ꯍꯜꯂꯣ ꯍꯜꯂꯣ
ꯅꯨꯡꯉꯥꯏꯔꯤꯕꯣ ꯏꯇꯥꯎ
ꯅꯨꯡꯉꯥꯏꯃꯟꯗꯅ ꯀꯔꯤ ꯇꯧꯁꯤꯔ ꯈꯪꯐꯝ ꯇꯧꯐꯝ ꯈꯪꯗꯦ
ꯌꯥꯝ ꯐꯩꯌꯦꯅ ꯃꯤꯗꯤ ꯌꯥꯝ ꯐꯥꯎꯋꯦꯀꯣ
ꯃꯤꯗꯤ ꯀ꯭ꯌꯨ ꯂꯥꯏꯟ ꯃꯤꯗꯤ ꯃꯤ ꯌꯥꯝꯕ ꯃꯥꯜꯂꯦ ꯏꯀꯥꯏ ꯀꯣ ꯑꯐꯥꯎꯕꯁꯤꯡꯗꯣ ꯀꯣꯜ ꯇꯧꯔꯛꯄ ꯀꯥꯎꯕꯁꯦ ꯏꯀꯥꯏꯌꯦ
ꯢꯁ ꯢꯀꯥꯏ ꯒꯅꯨꯗ
ꯆꯥꯛꯇꯤ ꯆꯥꯔꯕꯣ
ꯍꯣꯏ ꯆꯥꯔꯦ ꯅꯣꯏꯗꯤ
ꯑꯣ ꯑꯦ ꯑꯩꯁꯨ ꯆꯥꯔꯦ ꯑꯗꯨꯒꯤ ꯃꯊꯦꯜ ꯆꯥꯕ꯭ꯔꯥ ꯅꯣꯏꯗꯤ
ꯉꯁꯤ ꯑꯩ ꯏꯔꯣꯝꯕ ꯆꯥꯥꯏ
ꯑꯣ ꯑꯣ ꯅꯪ ꯅꯊꯥꯟꯗ ꯂꯩꯕ꯭ꯔꯥ ꯑꯩꯈꯣꯏ ꯉꯥ ꯆꯥꯏꯌꯦ
ꯑꯁ ꯀꯔꯤꯅꯣꯅꯦ
ꯉꯥ ꯆꯥꯏ ꯍꯥꯏꯔꯒ ꯀꯔꯤꯅꯣ
ꯅꯠꯇꯦ ꯑꯩꯒꯤ ꯑꯩꯒꯤ ꯏꯟꯖꯥꯡꯒ ꯅꯣꯏꯒꯤ ꯌꯦꯟꯖꯥꯡꯒ ꯌꯥꯝ ꯇꯣꯡꯉꯥꯜꯂꯦꯕ
ꯑ ꯇꯣꯉꯥꯜꯂꯤꯅꯤꯗ ꯅꯣꯏꯁꯨ ꯑꯗꯨꯝ ꯑꯍꯥꯎꯕ ꯃꯔꯥꯛ ꯃꯔꯛꯇ ꯆꯥꯔꯝꯒꯅꯤꯗꯅ
ꯍꯣꯏ ꯆꯥꯕꯗꯤ
ꯅꯊꯟꯗ ꯂꯩꯕ꯭ꯔꯥ ꯅꯪꯗꯤ
ꯅꯠꯇꯦ ꯑꯩꯒꯤ ꯏꯃꯥꯟꯅꯕꯒ ꯃꯥ ꯂꯩ ꯑꯩꯒꯤ ꯏꯃꯥꯟꯅꯕꯒ ꯂꯩꯌꯦ
ꯢꯊꯥꯜꯗ ꯂꯩꯔꯗꯤ ꯌꯥꯝ ꯕꯣꯔꯤꯡ ꯆꯨꯏꯋꯦꯅ
ꯍꯣꯢ ꯆꯨꯍꯦ ꯆꯨꯍꯦ
ꯅꯪꯗꯤ
ꯏꯅꯥꯎ ꯅꯨꯨꯄꯥꯒ
ꯑꯣ
ꯢꯅꯥꯎ ꯅꯨꯄꯥꯒ ꯂꯩꯌꯦ
ꯇꯝꯄꯥꯛꯇꯔꯣ ꯅꯠꯇ꯭ꯔꯒ ꯆꯤꯡꯗꯔꯣ
ꯇꯝꯄꯥꯛꯇ
ꯇꯥꯝꯄꯥꯛꯇ ꯅꯪ ꯏꯅꯥꯎ ꯅꯨꯄꯥꯗꯣ ꯀ꯭ꯂꯥꯁ ꯀꯌꯥ ꯀꯥꯔꯕꯣ ꯍꯥꯟꯗꯥꯛꯗꯤ
ꯕꯤ ꯑꯦ ꯕꯤ ꯄꯤ ꯑꯦꯁꯇ ꯑꯁꯤꯒꯤ ꯆꯍꯤꯗꯒꯤꯀꯣ ꯍꯧꯔꯛꯑꯦ
ꯕꯤꯌꯦ ꯕꯤꯌꯦꯕꯣ
ꯍꯣꯏ ꯕꯤ ꯄꯤ ꯏ ꯑꯦꯁ ꯌꯧꯔꯛꯄ ꯃꯥꯅ
ꯑꯣ ꯑꯠꯆꯥ ꯑꯠꯆꯥ ꯑꯆꯥ ꯑꯁ ꯌꯥꯝ ꯐꯩꯌꯦꯅꯦ ꯑꯗꯣ
ꯈꯪꯗꯦꯗ ꯐꯥꯏ ꯐꯥꯒꯗ꯭ꯔꯥ ꯐꯥꯔꯣꯏꯗ꯭ꯔꯥ
ꯃꯥꯅ ꯇꯧꯕꯗꯣ ꯀꯔꯤ ꯐꯤꯜꯗꯅꯣ ꯅꯠꯇ꯭ꯔ ꯀꯩ ꯍꯥꯏꯁꯦ ꯍꯥꯏꯗꯤ ꯖꯥꯠ ꯐꯤꯜꯗꯔꯥ ꯅꯠꯇ꯭ꯔꯒ
ꯀꯔꯤ
ꯕꯤ ꯄꯤ ꯑꯦꯁ ꯍꯥꯏꯕ ꯅꯠꯇ꯭ꯔꯣ
ꯕꯤ ꯄꯤ ꯏ ꯑꯦꯁ ꯍꯣꯏ ꯐꯤꯖꯤꯀꯦꯜ ꯏꯖꯨꯀꯦꯁꯟꯗꯣ
ꯑꯗꯨꯅꯦ ꯃꯥꯅ ꯇꯧꯕꯗꯣ ꯖꯥꯠꯁꯀꯤ ꯖꯥꯠꯁꯀꯤ ꯐꯤꯜꯗꯔ ꯅꯠꯇ꯭ꯔꯒ ꯑꯇꯣꯞꯄ ꯀꯔꯤ ꯀꯔꯤꯅꯣ
ꯅꯣꯏ ꯁꯟꯅꯥꯕꯅꯤꯗ ꯁꯟꯅꯥꯕ ꯃꯤꯌꯥꯝ ꯂꯩꯌꯦ ꯃꯣꯏꯁꯦ
ꯑꯣ
ꯁꯟꯅꯥꯅꯤꯉꯥꯏ ꯌꯥꯝꯕ ꯃꯥꯜꯂꯦ ꯃꯣꯏꯁꯦ ꯑꯌꯨꯛꯀꯤ ꯄ꯭ꯔꯦꯛꯇꯤꯀꯦꯜ ꯊꯤꯑꯣꯔꯤꯒꯨꯝꯕ ꯑꯁ ꯑꯌꯨꯛꯇ ꯆꯠꯄ ꯍꯧꯔꯅꯤꯒ ꯍꯥꯏꯌꯦ ꯃꯥꯁꯦ
ꯑꯣ
ꯑꯗꯨꯒ ꯑꯣꯀꯥꯁ ꯑꯍꯨꯝ ꯇꯔꯤꯛ ꯑꯍꯨꯝꯗ ꯍꯥꯎꯔꯅꯤ ꯍꯥꯏꯌꯦ ꯃꯣꯏꯒꯤ ꯀ꯭ꯂꯥꯁꯇꯣ ꯑꯃꯨꯛꯀ ꯉꯔꯥꯡ ꯍꯣꯏ ꯐꯒꯗ꯭ꯔꯥꯅꯗꯤ ꯊꯝꯕꯅꯦ ꯑꯁ ꯈꯪꯗꯦ ꯐꯒꯗ꯭ꯔꯥ ꯐꯔꯔꯣꯏꯗ꯭ꯔꯥ ꯌꯦꯡꯕ ꯇꯥꯅꯤꯅ ꯄꯥꯏꯒ ꯂꯩꯇꯦ
ꯎꯝ ꯅꯪꯗꯤ ꯀꯔꯤ ꯀꯔꯤ ꯇꯧꯕ꯭ꯔꯣ
ꯑꯩꯗꯤ ꯑꯗꯨꯝ ꯂꯩꯑꯦ ꯑꯩꯒꯤ ꯏꯅꯥꯎ ꯅꯨꯄꯥꯕꯨ ꯌꯦꯡꯔꯒ ꯀꯣ ꯃꯥꯒꯤ ꯀꯔꯖꯤꯟ ꯑꯣꯏꯅ ꯂꯩꯌꯦ
ꯅꯪ ꯅꯪꯗꯤ ꯀꯦꯝ ꯇꯧꯗꯦ
ꯀꯦꯝ ꯇꯧꯗꯦ
ꯏꯁ ꯊꯕꯛ ꯑꯃꯗꯤ ꯇꯧꯔꯝꯒꯅꯤꯗ
ꯇꯥꯎꯗꯦ ꯑꯁꯦꯡꯕ
ꯑꯥꯏꯁ ꯀꯔꯤꯅꯣꯅꯦ
ꯈꯪꯗꯦ
ꯑꯦꯛꯖꯥꯝꯒꯨꯝꯕꯁꯨ ꯊꯥꯗꯦ
ꯊꯥꯏꯌꯦ
ꯑꯣ ꯀꯩꯀꯩ ꯑꯦꯛꯖꯥꯝ ꯑꯦꯄꯤꯌꯔ ꯇꯧꯈ꯭ꯔꯕꯣ
ꯑ ꯌꯥꯝꯃꯗꯤ ꯇꯥꯎꯗꯦ ꯌꯥꯝꯗ꯭ꯔꯤꯗ
ꯑꯦꯁ ꯑꯦꯁ ꯁꯤꯒꯤ ꯇꯧꯕ꯭ꯔꯣ ꯅꯪꯁꯨ
ꯍꯣꯏ ꯇꯥꯎꯒꯅꯤ ꯇꯥꯎꯗ꯭ꯔꯦ ꯑꯩꯁꯦ ꯁꯤꯒꯤ ꯆꯍꯤꯗꯒꯤ ꯇꯥꯎꯒꯦꯅ ꯇꯥꯎꯕꯅꯤ
ꯀꯣꯆꯤꯡ ꯂꯧꯕ꯭ꯔꯣ
ꯂꯧꯋꯦ ꯂꯣꯏꯈ꯭ꯔꯦ
ꯑꯁ ꯅꯣꯏ ꯀꯣꯆꯤꯡꯒꯤ ꯃꯃꯟꯗꯣ ꯀꯌꯥ ꯆꯪꯕ ꯊꯥ ꯀꯌꯥꯅꯣ ꯊꯥ ꯇꯔꯨꯛꯀꯤꯔꯣ ꯅꯠꯇ꯭ꯔꯒ
ꯑꯥ ꯊꯥ ꯃꯄꯥꯟꯅꯤ ꯍꯥꯏꯌꯦ ꯑꯗꯨꯒ ꯃꯄꯥꯟꯒ ꯍꯦꯜꯂꯦꯗ ꯑꯗꯣ ꯀꯨꯟ ꯆꯪ ꯂꯤꯁꯤꯡ ꯑꯍꯨꯝ ꯀꯨꯟ ꯂꯥꯎꯋꯦ ꯑꯩꯒꯤꯗꯤ ꯁꯤꯅꯀꯣ ꯂꯤꯁꯤꯡ ꯑꯍꯨꯝ ꯑ ꯀꯨꯟ ꯈꯛꯇꯅꯤꯗ
ꯏꯁ ꯊꯥ ꯃꯥꯄꯥꯟꯗ ꯂꯤꯁꯤꯡ ꯀꯨꯟ
ꯅꯪꯁꯨ ꯂꯥꯎꯋꯣ ꯅꯪꯁꯨ ꯂꯥꯎꯔꯗꯤ ꯌꯥꯒꯅꯤꯌꯦ ꯑꯦꯁ ꯑꯦꯁ ꯁꯤꯒꯨꯝꯕ ꯊꯥꯔꯣ ꯑꯗꯣ ꯑꯥꯕ ꯂꯥꯛꯑꯦ ꯑꯥꯗ ꯂꯥꯏꯕꯗꯨꯗꯤ ꯊꯥꯖꯗꯦ ꯅꯪ
ꯑꯩꯈꯣꯏꯗꯤ ꯎꯄꯥꯏ ꯂꯩꯇꯦꯅ
ꯉꯥꯟꯅ ꯆꯦꯟꯒꯅꯨꯀꯣ
ꯑꯁ ꯀꯥꯔꯤꯒꯤꯅꯣꯍꯦ ꯅꯨꯄꯤ ꯐꯥꯎ ꯂꯩ
ꯅꯨꯄꯤ ꯉꯥꯟꯅ ꯆꯦꯡꯒꯅꯨ ꯂꯩꯇꯦ ꯂꯩꯇꯦ ꯅꯀꯣ ꯇꯥꯎꯔꯛꯀꯅꯤ
ꯑꯁ ꯑꯩꯈꯣꯏꯗꯤ ꯅꯨꯄꯤ ꯐꯥꯎ ꯐꯪꯗ꯭ꯔꯤꯌꯦ ꯀꯔꯤꯒꯤꯅꯣ ꯆꯦꯟꯕ ꯋꯥꯗꯣ ꯌꯥꯝ ꯂꯥꯞꯄ‌ꯦꯍ‌ꯦ
ꯉꯥꯎꯁꯟꯒꯅꯨꯀꯣ
ꯑꯁ
ꯅꯪꯖꯦ ꯍꯤ
ꯑ ꯐꯥꯒꯤ ꯇꯧꯕꯅꯤꯗ
ꯒ꯭ꯌꯥꯟ ꯇꯥꯃꯟꯗꯅ ꯉꯁꯤꯗꯤ ꯑꯥ ꯍꯟꯗꯛꯇꯤ ꯀꯔꯤ ꯇꯧꯁꯤꯔ ꯑꯁ ꯀꯔꯤ ꯍꯥꯏꯁꯤꯔ
ꯅꯪ ꯁꯨꯃꯥꯏꯅ ꯒ꯭ꯌꯥꯟ ꯇꯥꯕ ꯂꯩ ꯒ꯭ꯌꯥꯟ ꯇꯥꯅ ꯂꯩꯔꯗꯤ ꯅꯨꯡꯉꯥꯏꯌꯦ
ꯍꯣꯏ ꯍꯣꯏ
ꯐꯥꯏꯌꯦ ꯁꯨꯝ ꯅꯪꯕꯨ ꯅꯨꯡꯁꯤꯅ ꯍꯥꯏꯕꯤꯕꯅꯤꯗ ꯐꯥꯒꯤ ꯇꯥꯎꯕꯅꯤ
ꯍꯥꯏꯐꯝ ꯊꯣꯛꯄꯅꯤꯅ ꯑꯗꯨꯝ ꯍꯥꯏꯒꯗꯕꯅꯤ
ꯍꯨꯝ ꯃꯄꯥꯟ ꯊꯣꯛꯄꯁꯦ ꯀꯔꯤ ꯑꯦꯛꯁꯄꯤꯔꯤꯌꯦꯟꯁ ꯂꯩꯕ꯭ꯔꯥ ꯅꯪꯁꯦ ꯅꯪꯒꯤ ꯑꯦꯛꯁꯄꯤꯔꯤꯌꯦꯟꯁ ꯍꯥꯏꯌꯣꯅꯦ ꯅꯨꯞ ꯃꯄꯥꯟ ꯊꯣꯛꯄꯒꯤ ꯑꯦꯛꯁꯄꯤꯔꯤꯌꯦꯟꯁꯇꯣ
ꯑꯦꯁꯄꯤꯔꯤꯌꯦꯟꯁꯦ ꯍꯥꯏꯗꯤ ꯑꯦꯁꯄꯤꯔꯤꯌꯦꯟꯁꯦ ꯑꯩ ꯀꯃꯥꯏꯅ ꯍꯥꯏꯁꯤꯔꯥ ꯑꯩꯁꯦ ꯄꯦꯁꯦꯟ ꯄꯦꯁꯦꯟꯁ ꯂꯩꯇꯕꯒꯤ ꯃꯤ ꯑꯃꯅꯤꯀꯣ ꯑꯗꯨ ꯃꯤꯒꯤ ꯃꯈꯥꯗ ꯂꯩꯕꯁꯦ ꯄꯦꯁꯦꯟ ꯂꯩꯇꯕ ꯌꯥꯗꯦꯕ ꯑꯗꯨꯕꯨꯗꯤ ꯑꯗꯨ ꯈꯔ ꯈꯪꯉꯦꯕ ꯍꯥꯏꯗꯤ ꯑꯦꯛꯁꯄꯤꯔꯤꯌꯦꯟꯁ ꯐꯪꯕꯗꯣ ꯑꯗꯨꯒꯤ ꯈꯛ ꯇꯅꯤꯗ ꯑꯇꯣꯞꯄꯗꯤ ꯀꯩꯝ ꯂꯩꯇꯦ
ꯑꯦꯛꯁꯄꯤꯔꯤꯌꯦꯟꯁ ꯄꯦꯁꯦꯟꯁꯇꯤ ꯂꯩꯒꯗꯕꯅꯤꯗ ꯊꯕꯛ ꯈꯨꯗꯤꯡ ꯀꯔꯤ ꯍꯥꯏꯁꯤꯔꯥ ꯑꯗꯣ ꯃꯇꯝ
ꯍꯣꯏ
ꯇꯥꯎꯒꯗꯕꯅꯤ
ꯅꯪ ꯏꯅꯥꯎ ꯅꯨꯄꯥꯗꯤ ꯂꯩꯇ꯭ꯔꯣ ꯍꯧꯖꯤꯛ
ꯂꯩꯌꯦ ꯃꯥꯁꯦ ꯐꯝꯔꯒ ꯂꯩꯌꯦ ꯃꯥꯒꯤ ꯐꯣꯟ ꯆꯥꯔꯖ ꯇꯧꯔꯒ ꯀꯣ
ꯐꯣꯟꯗꯣ ꯌꯥꯝ ꯌꯦꯡꯁꯟꯕꯤꯒꯅꯣ ꯑꯉꯥꯡꯈꯣꯏꯁꯦ
ꯅꯣꯏꯁꯨ ꯍꯥꯏꯔꯥꯎꯑꯣꯗꯅ ꯅꯣꯏꯒꯤ ꯅꯅꯥꯎ ꯅꯨꯄꯥꯅꯤꯗꯅ
ꯐꯣꯟ ꯌꯦꯡꯃꯟꯕꯒꯤꯅꯦ ꯑꯩꯈꯣꯏ ꯑꯩꯈꯣꯏꯒꯤ ꯃꯤꯗꯤ ꯑꯩꯈꯣꯏꯒꯤ ꯃꯤꯖꯦ ꯌꯥꯗꯕꯅꯤ
ꯄꯥꯁꯤꯡꯁꯦ ꯈꯪꯗꯦ ꯐꯣꯟ ꯌꯦꯡꯉꯦ ꯑꯗꯣ ꯒꯦꯝ ꯌꯥꯝ ꯁꯥꯠꯅꯩ ꯑꯗꯨꯒꯤꯅꯦ ꯀꯔꯤ ꯍꯥꯏꯁꯤꯔꯥ ꯐꯣꯟꯒ ꯌꯦꯡ ꯌꯥꯝꯃ ꯌꯦꯡꯉꯗꯤꯀꯣ
ꯎꯝ
ꯑꯗꯨꯝ ꯁꯥꯎꯒꯟꯕ ꯊꯣꯛꯄꯅꯤꯀꯣ ꯁꯥꯎꯅꯤꯡꯕ ꯌꯥꯝ ꯁꯧꯒꯥꯟꯕꯅꯤꯀꯣ ꯑꯗꯨꯒ ꯋꯥ ꯐꯥꯎ ꯊꯣꯛꯅꯤꯡꯗꯕꯅꯦ ꯑꯩꯈꯣꯏꯁꯨ ꯍꯣꯏ
ꯎꯝ
ꯐꯣꯟꯒꯤꯅꯦꯕ ꯑꯩꯈꯣꯏꯒꯤꯗꯣ ꯑꯗꯨꯝ ꯗ꯭ꯔꯦꯟ ꯇꯧꯍꯜꯂꯦꯕ ꯐꯣꯟꯅꯀꯣ ꯍꯣꯏ ꯑꯐꯕ ꯌꯦꯡꯉꯗꯤ ꯀꯩꯁꯨ ꯀꯥꯏꯗꯦ ꯐꯥꯕꯒꯨꯝꯕ ꯇꯥꯔꯦ ꯑꯣꯏꯔꯁꯨ ꯀꯔꯤ ꯍꯥꯏꯁꯤꯔꯥ ꯑꯩꯈꯣꯏꯗ ꯀꯥꯟꯅꯗꯕꯁꯤꯡ ꯂꯩꯌꯦ ꯑꯗꯣ ꯁꯨꯝ ꯌꯦꯡꯔꯒ ꯂꯩꯔꯗꯤ ꯗꯣ ꯑꯩꯈꯣꯏꯕꯨ ꯀꯔꯤ ꯍꯥꯏꯁꯤꯔꯦ ꯒꯤꯜꯇꯤ ꯐꯤꯂꯤꯡꯁ ꯑꯃ ꯊꯣꯛꯑꯦ ꯑꯗꯨꯒ ꯏꯁꯥꯅ ꯑꯗꯨꯝ ꯗꯤꯁꯀꯣꯔꯦꯖ ꯊꯣꯛꯄꯗꯣ ꯁꯨꯃꯥꯏꯅ ꯇꯥꯎꯕꯅꯦ
ꯃꯨꯠꯀ ꯂꯩꯇꯕꯗꯣ ꯌꯥꯝ ꯕꯣꯔꯤꯡꯒ ꯇꯧꯕꯗꯣ ꯐꯣꯟ ꯌꯦꯡꯗ꯭ꯔꯗꯤ ꯂꯩꯐꯝ ꯂꯩꯕ ꯍꯩ
ꯍꯣꯏ ꯍꯣꯏ ꯍꯣꯏ ꯆꯨꯝꯃꯦ ꯅꯣꯏꯒꯤ ꯏꯅꯥꯎꯁꯤꯡꯗ ꯁꯨꯃꯥꯏꯅ ꯇꯝꯍꯜꯂꯣ ꯅꯣꯏꯅ ꯑꯦꯛꯁꯄꯤꯔꯤꯌꯦꯟꯁ ꯂꯩꯕꯁꯤꯡꯗꯣ
ꯐꯣꯟꯁꯦ ꯑꯦꯗꯚꯥꯟꯇꯦꯖꯁꯨ ꯂꯩꯌꯦ ꯗꯤꯁꯑꯦꯠꯚꯥꯟꯇꯦꯖ ꯑꯗꯨꯝ ꯂꯩꯌꯦꯀꯣ
ꯍꯣꯢ ꯑꯩꯈꯣꯏꯅ ꯄꯥꯏꯕ ꯍꯥꯏꯇ꯭ꯔꯗꯤꯀꯣ
ꯎꯝ ꯅꯨꯃꯤꯠ ꯑꯃꯗ ꯐꯣꯟꯁꯦ ꯍꯣꯏ ꯑꯩꯈꯣꯏꯅ ꯑꯗꯨꯝ ꯇꯥꯏꯝ ꯄꯥꯁ ꯑꯣꯏꯅ ꯑꯗꯨꯝ ꯄꯥꯏꯕꯒꯤ ꯋꯥꯅꯦꯕ ꯑꯗꯨ ꯅꯠꯇ꯭ꯔꯗꯤ ꯀꯥꯟꯅꯗꯦꯕ ꯃꯔꯨ ꯑꯣꯏꯕ ꯅꯤꯌꯨꯁꯀꯨꯝꯕ ꯀꯔꯤ ꯀꯔꯤꯔ ꯑꯗꯨꯝ ꯌꯦꯡꯉꯒ
ꯍꯣꯢ
ꯄꯥꯏꯕ ꯍꯩꯇ꯭ꯔꯗꯤ ꯌꯥꯔꯔꯣꯏ ꯈꯣꯢ ꯏꯁꯥ ꯁꯣꯛꯀꯅꯤ ꯃꯤꯠꯁꯨ ꯁꯣꯛꯀꯅꯤ
ꯀꯤꯝꯇ ꯀꯅꯥꯅꯗꯦꯗ ꯐꯣꯟ ꯌꯥꯝ ꯄꯥꯏꯕꯁꯦ
ꯍꯣꯏ
ꯑꯁꯦꯡꯕ ꯌꯥꯝ ꯁꯥꯎꯅꯤꯡꯕ ꯊꯣꯛꯄ ꯁꯨꯃꯥꯏꯅ ꯆꯥꯛ ꯆꯥꯅꯤꯡꯗꯕ ꯁꯨꯃꯥꯏꯅ ꯊꯣꯛꯄꯅꯦ
ꯎꯝ ꯑꯗꯨꯒꯀꯣ ꯑꯩ ꯑꯩꯒ ꯑꯩꯒ ꯑꯦꯛꯁꯄꯤꯔꯤꯌꯦꯟꯁ ꯂꯩꯌꯦꯕ ꯑꯩ ꯀꯩꯅꯣ ꯀꯂꯦꯁ ꯀꯥꯕ ꯀꯥꯟꯗ ꯐꯣꯟꯗꯀꯣ
ꯍꯣꯏ
ꯐꯣꯟꯗ ꯂꯥꯏꯔꯤꯛ ꯄꯥꯕꯁꯦ ꯌꯥꯝ ꯐꯠꯇꯦꯀꯣ ꯑꯁꯦꯡꯕꯅꯤ ꯁꯤꯁꯦ
ꯍꯣꯏ ꯐꯠꯇꯦ ꯍꯥꯏꯕ꯭ꯔꯣ
ꯍꯣꯏ ꯐꯣꯟꯗ ꯂꯥꯏꯔꯤꯛ ꯄꯥꯕꯁꯤ ꯐꯠꯇꯦ ꯖꯦꯔꯣꯛꯁ ꯀꯣꯄꯤꯒꯨꯝꯕ ꯇꯧꯔꯥꯒ ꯖꯦꯔꯣꯛꯁ ꯀꯣꯄꯤ ꯈꯔ ꯑꯗꯨꯝ ꯂꯧꯊꯣꯛꯑꯒ ꯄꯥꯕꯗ ꯌꯥꯝ ꯐꯕꯅꯤ ꯑꯗꯨꯅ ꯍꯦꯟꯅ
ꯍꯣꯏ ꯍꯣꯏ ꯆꯨꯝꯃꯦ
ꯐꯣꯟꯗ ꯂꯥꯢꯔꯤꯛ ꯄꯥꯕꯗꯤ ꯀꯥꯟꯅꯕ ꯐꯪꯉꯣꯢ ꯈꯣꯏ ꯃꯤꯠꯁꯦ ꯁꯣꯛꯀꯗꯕꯅꯤ
ꯍꯣꯢ ꯐꯣꯟ ꯑꯩꯁꯨ ꯐꯣꯟꯗ ꯄꯥꯕ ꯉꯝꯗꯦꯗ ꯃꯔꯥꯛ ꯃꯔꯥꯛ ꯎꯄꯥꯏ ꯂꯩꯥꯇꯕꯩ ꯑꯗꯨꯝ ꯄꯥꯏ ꯖꯦꯔꯣꯛꯁꯇꯤ ꯑꯩ ꯑꯩꯗꯤ ꯑꯗꯨꯝ ꯇꯥꯎꯋꯦ
ꯎꯝ
ꯉꯝꯗꯦ ꯄꯥꯕ ꯐꯣꯟꯗ ꯄꯥꯕ ꯅꯨꯡꯉꯥꯏꯕꯁꯦ ꯑꯗꯨꯝ ꯀꯔꯤ ꯍꯥꯏꯁꯤꯔꯥ ꯃꯤꯅꯤꯡꯒꯨꯝꯕ ꯌꯦꯡꯅꯤꯡꯕ ꯀꯥꯟꯗꯗꯤꯀꯣ
ꯍꯣꯏ ꯍꯣꯏ
ꯀꯔꯤ ꯍꯥꯏꯁꯤꯔ ꯑꯗꯨꯝ ꯑꯣꯇꯣꯃꯦꯇꯤꯛ ꯊꯣꯛꯄꯒꯤ ꯑꯗꯨꯒꯤ ꯅꯨꯡꯉꯥꯏ
ꯆꯠ ꯖꯤꯄꯤꯇꯤꯗꯣ ꯑꯗꯨꯝ ꯄꯥꯏꯔꯗꯤ ꯑꯗꯨꯝ ꯂꯣꯏ ꯈꯪꯕꯅꯤꯗ
ꯎꯝ ꯅꯣꯏ ꯅꯪꯒꯤ ꯀꯔꯤ ꯍꯥꯏꯁꯤꯔ ꯅꯪꯒ ꯂꯩꯃꯤꯟꯅꯕ ꯅꯨꯄꯥ ꯈꯨꯨꯟ ꯃꯅꯥꯕ꯭ꯔꯥ
ꯃꯥꯅꯗꯦ ꯇꯣꯉꯥꯟꯕꯅꯦ ꯇꯣꯉꯥꯟꯕꯅꯦ ꯑꯩꯁꯨ ꯍꯟꯗꯛ ꯊꯣꯛꯈ꯭ꯔꯅꯤ ꯁꯤꯗ ꯀꯨꯏꯅ ꯂꯩꯔꯣꯏ
ꯁꯤꯗ ꯑ ꯑꯃꯨꯛꯀ ꯍꯜꯂꯛꯑꯔꯣꯏ ꯑ ꯆꯠꯂꯔꯣꯏ ꯑꯗꯨꯗ
ꯑꯁꯤꯗꯗꯤ ꯆꯠꯂꯔꯣꯏ ꯑꯩꯈꯣꯏꯒꯤ ꯀꯩꯅꯣ ꯍꯜꯂꯛꯑꯀꯥꯟꯗ ꯆꯠꯇ꯭ꯔ ꯑꯗꯨꯗꯤ ꯌꯥꯔꯣꯏꯅꯦ ꯑꯩꯁꯦ ꯍꯥꯏꯗꯤ ꯑꯩꯒꯤ ꯃꯈꯥꯗ ꯃꯤ ꯃꯌꯥꯝ ꯂꯩꯕꯅꯤꯅꯒꯣ
ꯍꯧꯖꯤꯛꯇꯤ ꯈꯔ ꯐꯒꯅꯤꯗ ꯖꯨꯟꯁꯨ ꯃꯥ ꯑꯗꯨꯗꯣ ꯇꯝꯂꯗꯤ ꯂꯣꯏꯔꯀꯥꯟꯗꯤ ꯊꯕꯥꯛꯀꯗꯤ ꯁꯣꯏꯗꯅ ꯂꯩꯒꯅꯤꯗꯅ ꯑꯗꯨꯒ ꯎꯝ ꯍꯧꯖꯤꯛ ꯁꯤ ꯁꯤꯗ ꯂꯥꯛꯏꯕ ꯅꯨꯄꯥꯁꯨ ꯀꯔꯤ ꯍꯥꯏꯁꯤꯔꯥ ꯌꯥꯝꯃꯁꯨ ꯆꯪꯉꯔꯣꯏ ꯍꯧꯖꯤꯛ ꯂꯥꯁ ꯑꯣꯏꯕ ꯍꯣꯏ ꯑꯔꯣꯏꯕ ꯅꯨꯄꯥꯒꯤꯗꯤ ꯈꯔꯕꯨꯗꯤ ꯆꯥꯡꯕꯨꯗꯤ ꯆꯥꯡꯒꯅꯤ ꯇꯨꯑꯣꯏꯔꯁꯨ ꯌꯥꯝ ꯆꯥꯡꯉꯔꯣꯏ
ꯁꯤ ꯅꯨꯄꯥ ꯑꯅꯤꯁꯦ ꯑꯩꯉꯣꯟꯗꯒꯤ ꯍꯦꯟꯅ ꯋꯥꯡꯈ꯭ꯔꯦꯅꯦ ꯑꯩꯅ ꯈ꯭ꯋꯥꯏꯗꯒꯤ ꯑꯉꯥꯡ ꯀꯩꯅꯣ ꯑꯇꯣꯝꯕ ꯑꯣꯏꯔꯅꯤ
ꯀꯃꯥꯏꯟ ꯇꯧꯅꯤ ꯌꯦꯡꯕ ꯌꯦꯡ ꯌꯥꯔ ꯑꯔꯣꯏꯌꯦ ꯅꯪꯉꯣꯟꯗꯗꯤ ꯋꯥꯡ ꯑꯁꯨꯃꯥꯏꯅ ꯋꯥꯡꯒꯗꯕꯅꯦ ꯁꯨꯏꯁꯨ ꯎꯗꯕ ꯀꯨꯏꯔꯦ ꯍꯣꯏ
ꯐꯣꯠꯇꯣꯒ ꯀꯥꯞꯃꯤꯟꯅꯕꯁꯦ ꯏꯀꯥꯏꯌꯣ ꯏꯀꯥꯏꯕ ꯌꯥꯝ ꯏꯀꯥꯏꯔꯅꯤ ꯑꯩ
ꯅꯣꯏ ꯑꯈꯣꯏꯒꯤ ꯏꯅꯥꯎꯅꯨꯄꯤꯁꯨ ꯑꯩ ꯅꯍꯥꯟ ꯎꯔꯀꯥꯟꯗ ꯑꯁ ꯌꯥꯝ ꯋꯥꯡꯔꯒ ꯂꯩꯔꯦ ꯃꯁꯛꯁꯨ ꯐꯖꯔꯒ ꯂꯩꯔꯝꯃꯦ ꯍꯥꯏꯗꯤ ꯌꯥꯝ ꯉꯥꯛꯄꯅꯦ ꯃꯥꯕꯨ ꯑꯈꯣꯏꯗꯒꯤ ꯍꯦꯟꯅ ꯋꯥꯡꯔꯒ ꯂꯩꯌꯦ ꯃꯁꯝꯁꯨ ꯐꯖꯩ ꯃꯁꯛ ꯁꯨ ꯐꯖꯩꯌꯦ
ꯈꯪꯉꯤꯗ ꯍ
ꯑꯗꯨ ꯅꯨꯄꯥ ꯑꯅꯤꯗꯤ ꯎꯗꯕ ꯀꯨꯏꯔꯦ
ꯅꯨꯄꯥꯗꯨꯁꯨ ꯁ꯭ꯋꯥꯏꯠ ꯑꯝ ꯑꯗꯨꯋꯥꯏꯗ ꯂꯧ ꯂꯩꯕꯅꯦ
ꯍꯣꯏ ꯂꯩꯌꯦꯗꯤ ꯍꯥꯏ ꯑꯗꯨ ꯑꯩꯗꯤ ꯇꯨꯝ ꯎꯗꯦ ꯃꯣꯏꯗꯤ ꯍꯣꯁ ꯇꯦꯜꯗꯁꯨ ꯂꯩꯕꯅꯤꯅꯀꯣ ꯌꯥꯝ ꯄꯥꯛꯅ ꯊꯣꯛꯇꯕꯩ ꯑꯣꯏꯔꯝꯅꯤ
ꯍꯣꯏ ꯍꯣꯏ